ꯍꯜꯂꯣ
ꯇꯥꯔꯕꯣ
ꯎꯝ ꯇꯥꯔꯦ
ꯍꯜꯂꯛ ꯑꯕꯥ ꯍꯥꯏꯕꯥꯔ
ꯑꯦ ꯍꯜꯂꯛꯇ꯭ꯔꯤꯗ ꯉꯥꯏꯍꯥꯛ ꯋꯥꯠꯂꯤ ꯏꯃꯥꯟꯅꯕꯁꯤ ꯃꯥꯅ ꯑꯩꯅ ꯁꯣꯝꯗ ꯃꯥꯗꯤ ꯌꯥꯝ ꯅꯨꯡꯉꯥꯏꯕ ꯈꯜꯂꯝ ꯈꯔꯅꯗꯤ ꯌꯥꯝ ꯅꯨꯡꯉꯥꯏ ꯅꯀꯣ ꯍꯛꯆꯤꯛꯀ ꯂꯥꯡꯑꯒ ꯃꯥ ꯊꯕꯛ ꯇꯧꯕꯁꯤ ꯌꯥꯎꯗꯣꯏꯗ ꯃꯥꯅ ꯅꯥꯄꯤ ꯐꯣꯏꯔꯤ ꯍꯧꯖꯤꯛꯀꯤ ꯉꯁꯥꯏ ꯐꯣꯇꯣ ꯊꯥꯔꯛꯄ ꯍꯨꯏꯗꯣ
ꯎꯝ
ꯑꯗꯨꯅ ꯃꯃꯥꯡꯗ ꯅꯣꯏ ꯂꯩꯔꯝꯕꯗꯨꯅꯦꯕꯀꯣ ꯎꯝ ꯍꯧꯖꯤꯛꯀꯤꯗꯨꯗꯤ ꯌꯥꯝ ꯆꯥꯎꯔꯝꯒꯤꯔꯣꯏꯗ
ꯑꯅꯧꯕ ꯄꯣꯛꯄꯖꯤꯗꯤ ꯄꯤꯛꯇ꯭ꯔꯨ ꯄꯤꯛꯏꯌꯦ
ꯑꯣ ꯃꯁꯥꯒꯤ ꯎꯝ ꯃꯁꯥꯒꯤ ꯃꯁꯥꯁꯨ ꯄꯣꯀꯦꯠ ꯗꯣꯒ ꯀꯤ ꯃꯑꯣꯡꯗ ꯈꯤꯇꯪ ꯄꯤꯛꯆꯕ ꯍꯨꯏꯅꯦꯕ
ꯄꯣꯀꯦꯠ ꯗꯣꯒ ꯅꯦ ꯍꯥꯏ ꯋꯥꯅꯦ ꯇꯧꯋꯦꯕ ꯃꯥꯁꯦ ꯑꯉꯥꯡ ꯑꯣꯏꯔꯤꯕꯒꯤ ꯈꯪꯗ꯭ꯔꯤꯕ ꯑꯝꯗ
ꯑꯣ
ꯐꯅꯌꯥꯝ ꯆꯥꯎꯔꯦꯕ ꯍꯨꯏ ꯆꯨꯝꯅꯩ ꯍꯨꯏꯒꯤ ꯃꯑꯣꯡꯗ ꯃꯈꯣꯡ ꯈꯥꯛꯇ ꯆꯥꯎꯔꯦ
ꯍꯣꯏ ꯃꯈꯣꯡ ꯆꯥꯎꯔꯗꯤ ꯆꯥꯎꯟꯕꯅꯦ
ꯑꯗꯨꯗꯤ ꯃꯥꯒꯤ ꯃꯈꯣꯟꯁꯨ ꯑꯗꯨꯝ ꯆꯥꯎꯋꯦꯕ ꯄꯣꯛꯀꯦꯗꯣꯛꯀꯤ ꯇꯥꯏꯞꯇ ꯇꯧꯕꯗꯤ
ꯍꯨꯏꯗꯤ ꯉꯥꯎ ꯑꯉꯧꯕ ꯑꯣꯏꯕ꯭ꯔꯣ ꯃꯨꯕ꯭ꯔꯣ ꯀꯃꯥꯏꯅ ꯇꯧꯒꯦ ꯍꯥꯥ
ꯎꯕꯅꯤ
ꯑꯃꯨꯕꯅꯦ
ꯆꯥꯡꯗꯒ ꯀꯨꯜꯂꯝꯕꯗ ꯎꯕ
ꯎꯗꯦꯕ ꯑꯃꯨꯕꯅꯦꯕ
ꯎꯝ
ꯎꯝ ꯑꯃꯨꯕꯨꯗꯤ ꯆꯥꯎꯒꯟꯕꯅꯤꯅꯦ
ꯎꯝ
ꯑꯩꯈꯣꯏ ꯑꯩꯈꯣꯏꯁꯨ ꯍꯨꯏ ꯑꯃ ꯂꯩꯔꯝꯃꯦ ꯑꯗ ꯑꯉꯧꯕꯅꯦ ꯑꯗꯨ ꯃꯃꯤꯠ ꯃꯃꯤꯠ ꯃꯄꯥ ꯃꯄꯥꯁꯦ ꯀꯩꯅꯣ ꯒꯤ ꯃꯑꯣꯡꯗ ꯃꯥꯛꯁ ꯎꯞꯄꯒꯤ ꯇꯥꯏꯞꯇ ꯃꯃꯤꯠ ꯃꯄ ꯈꯛꯇ ꯃꯨꯕ ꯑꯗꯨ ꯃꯤꯅ ꯀꯂꯛꯅꯩꯅꯦ ꯍꯥꯏꯕ ꯍꯨꯔꯥꯟꯕ ꯆꯪꯉꯛꯄꯗ ꯇꯨꯝꯕ ꯁꯥꯕ ꯌꯥꯅꯤꯅ ꯍꯨꯏ ꯌꯥꯝ ꯂꯣꯏꯔꯝꯃꯦ ꯂꯣꯏꯅꯤꯡꯗ꯭ꯔꯔꯗ ꯍꯨꯏ ꯂꯣꯏꯕꯁꯦ ꯁꯤꯔꯀꯥꯟꯗ ꯄꯨꯛꯅꯤꯡ ꯅꯨꯡꯁꯤꯕ ꯆꯍꯤꯗꯤ ꯑꯩꯈꯣꯏꯅ ꯁꯥꯡꯕꯅꯤꯅ ꯃꯣꯏꯗꯤ ꯀꯨꯏꯅ ꯄꯨꯟꯁꯤꯕꯁꯨ ꯅꯠꯇꯦ
ꯑꯩ ꯑꯗꯨꯝ ꯀꯥꯏꯔ ꯀꯥꯏꯔ ꯂꯩꯍꯧꯔꯦ
ꯎꯝ
ꯌꯥꯝꯃꯤ ꯀꯩꯅꯣ ꯑꯩꯈꯣꯏ ꯑꯉꯥꯡ ꯑꯣꯏꯔꯤꯉꯩꯗꯒꯤ ꯑꯗꯨꯝ ꯂꯣꯏꯔꯝꯃꯤ ꯌꯥꯝ ꯌꯥꯝꯃꯤꯗ ꯃꯣꯏꯅ ꯑꯗꯨꯝ ꯆꯠꯈꯤꯕ ꯑꯩꯈꯣꯏꯅ ꯑꯗꯨꯝ ꯊꯝꯃꯣꯏ ꯂꯩꯍꯧꯕ
ꯍꯣꯏ
ꯄꯣꯠꯁꯤꯗꯤ
ꯂꯣꯏꯔ ꯂꯣꯏꯔꯔꯣꯏꯒꯦ ꯈꯟꯕꯁꯨ ꯑꯋꯥꯠꯄꯗꯨ ꯑꯃꯨꯛ ꯃꯦꯟꯁꯤꯜꯂꯤꯅꯦꯕ ꯃꯦꯟꯁꯤꯟꯕ ꯄꯣꯠꯇꯨꯕꯨ ꯑꯃꯨꯛ ꯃꯥꯡ ꯃꯥꯡꯒꯤꯗꯣꯏꯅꯦꯕ ꯇꯧꯔꯤꯁꯦ ꯍꯦꯞ ꯍꯦ ꯄꯨꯟꯁꯤꯗꯣ
ꯁꯨꯝ ꯋꯥꯔꯤ ꯅꯨꯡꯔꯤ ꯁꯥꯟꯅꯕꯁꯦ ꯕꯔꯥꯗ ꯂꯩꯕ ꯕꯔꯥꯗ ꯂꯩꯕꯅꯤꯅ ꯃꯤꯁꯤ ꯂꯥꯏ ꯂꯥꯏꯔꯤꯛ ꯇꯝꯕ ꯁꯥꯇ꯭ꯔ ꯑꯣꯏꯔꯁꯨ ꯂꯥꯏꯔꯤꯛ ꯇꯝꯕ ꯆꯠꯂꯨꯕ ꯑꯗꯨꯗꯩ ꯃꯥꯏ ꯊꯕꯛ ꯇꯧꯕ ꯆꯠꯂꯨꯕ ꯍꯜꯂꯛ ꯍꯜꯂꯛꯑꯒ ꯅꯨꯡꯗꯥꯡꯒꯨꯝꯕꯗ ꯄꯨꯂꯞ ꯊꯦꯡꯅꯕꯅꯤꯅꯀꯣ ꯑꯦ ꯑꯗꯨꯝ ꯋꯥꯔꯤ ꯋꯥꯇꯥꯏ ꯁꯥꯟꯅꯕꯁꯦ ꯃꯤ ꯂꯥꯡꯉꯗꯤ ꯅꯨꯡꯉꯥꯏꯇꯦꯕ ꯑꯗꯩ ꯉꯁꯤꯗꯤ ꯅꯣꯡꯃꯥꯏꯖꯤꯡꯅꯦꯅ ꯅꯨꯡꯊꯤꯟꯗꯤ ꯀꯩꯅꯣ ꯇꯧꯔꯦ
ꯅꯨꯃꯤꯠ ꯈꯨꯗꯤꯡꯒꯤ ꯅꯣꯡꯃꯥꯏꯖꯤꯡ ꯑꯣꯏꯔ ꯑꯗꯨꯝ ꯂꯩꯔꯦꯗ
ꯎꯝ ꯅꯣꯡꯃꯗꯤ ꯃꯟꯗꯦ ꯂꯈꯤꯅꯤꯗꯨ ꯅꯤꯡꯊꯧꯀꯕ ꯂꯥꯛ ꯈꯤꯅꯤꯗꯨ
ꯂꯥꯏꯔꯤꯛꯁꯨꯨ ꯄꯅꯤꯡꯉꯛꯇꯔꯦ
ꯎꯝ ꯄꯥꯔꯨꯔꯅꯨꯗ ꯀꯩꯗꯧꯗꯣꯏꯅꯣ ꯍꯩꯇꯕ ꯃꯤꯅ ꯄꯥꯕ ꯋꯥꯅꯦ
ꯑꯗꯨ ꯆꯨꯝꯕ ꯑꯃꯖꯨ ꯂꯩꯑꯕ
ꯎꯝ ꯃꯥꯅꯦ
ꯈꯣꯏꯃ ꯍꯣꯏꯅ ꯍꯥꯏꯅꯦ ꯑꯩꯁꯦ ꯂꯥꯏꯛ ꯁꯨꯛꯄ ꯄꯥꯗꯕꯤꯗ ꯁꯤ ꯌꯧꯔꯛꯏꯅꯦ ꯑꯗꯣ ꯍꯩꯕ ꯑꯩꯅꯒ ꯀꯩꯅꯣꯒ ꯃꯥꯁꯇꯔꯒ ꯇꯧꯗꯅ ꯄꯤ ꯑꯦꯆꯗꯤꯒ ꯇꯧꯗꯅ ꯅꯦꯠꯀ ꯐꯥꯎꯗꯅ ꯇꯧꯔꯛꯏꯖꯦ ꯑꯗꯨ ꯂꯥꯏꯔꯤꯛ ꯄꯥꯕꯗꯤ ꯅꯣꯡꯃꯇ ꯎꯗꯦꯌꯦ ꯑꯈꯣꯏꯃ ꯍꯣꯏꯅ ꯍꯥꯏꯅꯤ ꯑꯗꯨꯅ ꯍꯩꯕꯩ ꯇꯕ
ꯑꯗꯨꯗꯤ ꯍꯩ ꯍꯩꯌꯦ ꯊꯕꯛꯇꯤ ꯊꯕꯛ ꯏꯪꯈꯥꯡꯗꯤ ꯇꯧ ꯇꯧꯒꯤꯔꯣꯏꯗ꯭ꯔꯣ ꯑꯗꯨꯗꯤ
ꯋꯥꯠꯂꯤꯌꯦ ꯁꯤ ꯄꯤꯑꯦꯆꯇꯤꯁꯦ ꯆꯍꯤ ꯀꯌꯥ ꯆꯪꯗꯣꯏꯅꯣ ꯈꯪꯗ꯭ꯔꯤ ꯑꯩꯒꯤ ꯑꯝꯇ ꯂꯥꯏꯔꯤꯛ ꯄꯥꯅꯤꯡꯗ
ꯐꯖꯟ ꯕꯦꯔꯥꯅꯤꯅꯦ ꯇꯝꯕ ꯉꯝꯗꯔꯤꯅꯦ ꯅꯪꯒꯤ ꯀꯩꯅꯣꯁꯤꯗꯤ
ꯃꯤ ꯎꯅꯔꯨꯕꯁꯤꯡꯗꯨ ꯑꯗꯨꯒꯤ ꯔꯤꯄꯣꯔꯠꯁꯤꯡꯗꯨꯁꯨ ꯂꯣꯏꯊꯣꯛꯀꯗꯧꯅꯦꯕ ꯑꯗꯨꯒ ꯃꯆꯥꯛꯇꯣ ꯈꯔ ꯂꯧꯍꯧꯒꯗꯧꯅꯤ ꯑꯗꯨ ꯑꯗꯨꯕꯧꯇ ꯑꯩ ꯇꯧꯗꯗꯅ ꯂꯩꯔꯕꯅꯦ ꯁꯝ ꯀꯔꯄꯟ
ꯀꯩ ꯇꯧꯍꯧꯗ꯭ꯔꯦ ꯍꯥꯏꯅꯣ
ꯔꯦꯀꯣꯔꯠ ꯑꯣꯗꯤꯌꯑꯣ ꯔꯦꯀꯣꯔꯗꯤꯡ ꯂꯧꯔꯛꯄꯖꯦ ꯃꯤ ꯎꯟꯅꯔꯨꯕꯒꯤ
ꯑꯥ
ꯑꯗꯨ ꯏꯊ ꯀꯊꯅꯦꯕ ꯑꯃꯨꯛ ꯑꯗꯨꯁꯨ ꯋꯥꯑꯦ ꯂꯥꯏꯔꯤꯛꯄꯥ ꯂꯩꯔꯤ ꯍꯥꯏ
ꯇ ꯂꯩꯀꯥꯟ ꯇꯧꯁꯤꯜꯂꯛꯑꯣ ꯆꯍꯤꯗꯤ ꯍꯥꯟꯅꯗꯩꯁꯨ ꯈꯪꯉꯤꯗꯨꯣꯏꯅꯦ ꯖꯣꯔ ꯖꯣꯔꯣ ꯖꯣꯔ ꯍꯧ ꯍꯒꯗꯦꯕ
ꯑꯩꯁꯦ ꯏꯁꯇꯥꯔꯠ ꯍꯧꯉꯝꯗꯕꯩꯇꯩꯅꯦꯕ ꯏꯁꯇꯥꯔꯠ ꯍꯧꯈ꯭ꯔꯗꯤꯅꯦ
ꯎꯝ
ꯆꯥꯛꯗ ꯏꯁꯤꯡꯗꯣ ꯑꯝꯇ ꯆꯪꯗꯒ ꯑꯗꯨꯝ ꯐꯖꯅ ꯑꯗꯨꯝ ꯍꯧꯕ ꯉꯝꯃꯦꯕꯀꯣ ꯑꯍꯥꯟꯕꯒꯤ ꯏꯁꯇꯥꯔꯠꯁꯦ ꯍꯧꯕ ꯉꯇ
ꯑꯦ ꯏꯁꯇꯥ ꯍꯧꯞꯖꯤꯜꯂꯨ ꯑꯨꯛꯇꯪꯒ ꯈꯜꯂꯨ ꯅꯤꯡꯊꯝ ꯊꯥ ꯑꯣꯏꯦ ꯁꯨꯝ ꯂꯩꯗꯤ ꯌꯥꯔꯣꯏ
ꯈꯟꯕꯗꯤ ꯈꯜꯂꯤꯅꯦ ꯏꯁꯥ ꯈꯔ ꯈꯔ ꯌꯥꯝ ꯀꯟꯈꯠꯂꯛꯑ ꯀꯥꯟꯗ ꯍꯧꯔꯒꯦ ꯂꯥꯏꯔꯤꯛ ꯄꯥꯕ
ꯑꯩꯈꯣꯏꯗꯤ ꯍꯧꯖꯤꯛ ꯈꯛꯇꯗ ꯂꯥꯏꯔꯤꯛ ꯄꯥꯅꯤꯡꯉꯦ ꯇꯧꯔꯤꯁꯦ
ꯦꯡꯒꯣꯂꯤ ꯄꯥꯕ ꯊꯣꯛꯇꯕ꯭ꯔꯥ
ꯃꯩꯇꯩ ꯃꯩꯇꯩ ꯕꯦꯡꯒꯣꯂꯤꯅꯦꯅ ꯊꯣꯔꯦꯦ ꯇꯞꯁꯤꯟꯅꯕꯗ ꯉꯝꯗꯕꯩꯅꯦ
ꯎꯝ
ꯃꯩꯇꯩ ꯃꯩꯛꯇꯤ ꯇꯝꯃꯛꯇꯦꯕ ꯇꯝꯃꯛꯇꯦꯕ ꯐꯖꯅ ꯁꯤ ꯕꯤ ꯑꯦꯁ ꯁꯤꯗ ꯇꯝꯃꯛꯄꯒꯤ
ꯑ
ꯈꯔ ꯀ꯭ꯂꯥꯁ ꯁꯤꯛꯁꯇ ꯂꯣꯏꯈ꯭ꯔ ꯃꯥꯜꯂꯦ ꯁꯚꯦꯟꯗ
ꯕꯦꯡꯒꯣꯂꯤ ꯄꯥꯕ ꯈꯛ ꯈ ꯊꯣꯛꯑꯗꯤꯅꯦ ꯑꯗꯨꯝ ꯂꯩ ꯃꯌꯥꯝ ꯄꯥ ꯌꯥꯏ ꯍꯥꯏꯕ
ꯍꯣꯏ ꯍꯣꯏ
ꯇꯥꯟꯅꯥ ꯀꯥꯟꯅꯕ ꯂꯔꯒ ꯌꯥꯝꯝ ꯂꯩ
ꯎꯝ ꯄꯥꯅꯤꯡꯊꯤꯗ ꯂꯔꯤꯀꯝꯇ ꯑꯩꯅ ꯍꯥꯏꯕꯗꯣ ꯍꯩꯇꯕꯅꯤꯅ ꯄꯥꯕꯅꯤ
ꯍꯣꯏꯔꯦ
ꯀꯍꯅꯣ
ꯅꯪꯁꯨ ꯍꯩꯕ ꯂꯣꯏꯔꯕ꯭ꯔꯥꯕ
ꯍꯩ ꯂꯣꯏꯔꯦ ꯃꯤ
ꯎꯝ
ꯏꯌꯥꯔꯄꯣꯔꯠꯇ ꯑꯣꯏꯏꯅꯤ ꯀꯩꯅꯣꯇ ꯀꯃꯥꯟ ꯇꯧꯔꯒ ꯂꯥꯏꯔꯤꯛ ꯍꯩꯕꯩ
ꯅꯪꯗꯤ ꯂꯥꯏꯔꯤꯛ ꯍꯩꯃꯜꯂꯦ ꯈꯕꯔꯗꯒ ꯌꯥꯎꯔꯅꯤ ꯀꯩꯅꯣ ꯂꯥꯏꯔꯤꯛ ꯍꯩꯕꯩ ꯆꯥꯡ
ꯑꯩ ꯎꯍꯧꯗꯤꯅꯦ ꯀꯃꯥꯏꯅ ꯇꯧꯔꯤꯁꯥꯠꯅꯣ ꯈꯪꯗꯦ
ꯈꯔ ꯃꯅꯨꯡ ꯃꯅꯨꯡ ꯑꯣꯏꯔꯝꯅ ꯍꯥꯞꯄ ꯍꯥꯏꯇꯥꯔꯦ ꯑꯗꯣ ꯈꯔ ꯄꯥꯕ ꯋꯥꯠꯄ ꯃꯤꯅ ꯁꯨꯝ ꯊꯦꯡꯅꯔꯣꯏꯕ ꯄꯣꯠꯇꯣ ꯄꯥꯕꯁꯦ ꯑꯩꯈꯣꯏꯒꯨꯝꯕꯅ ꯑꯩꯈꯣꯏꯒꯨꯝꯕ ꯈꯛꯇ ꯊꯦꯡꯅꯕꯅꯦ ꯃꯤꯒꯨꯝꯕ
ꯎꯝꯝ ꯑꯗꯨꯒꯨꯝꯕ ꯑꯃ
ꯈꯪꯗꯦꯗ ꯅꯍꯥꯟꯋꯥꯏ ꯂꯥꯏꯔꯤꯛ ꯄꯥꯎ ꯄꯥꯎ ꯍꯥꯏꯀꯥꯟꯗꯅ ꯋꯥꯜ ꯆꯣꯡꯉꯒꯀꯣ ꯁ꯭ꯀꯨꯜ ꯆꯣꯡꯊꯣꯛꯑꯒ ꯂꯩꯔꯦ
ꯋꯥꯜ ꯆꯣꯡꯕꯩ ꯍꯥꯏꯔꯒ ꯑꯩꯗꯤ ꯃꯁꯇꯔ ꯇꯝꯃ ꯀꯥꯟꯗ ꯎ ꯋꯥꯜ ꯀꯥꯔ ꯀꯥꯏꯔꯒ ꯍꯂꯛꯄꯥ ꯌꯥꯝ ꯌꯥꯎꯒ꯭ꯔꯦꯗ
ꯑꯣ ꯃꯥꯁꯇꯔꯗ ꯍꯩꯅꯕꯤꯗꯨ ꯇꯧꯁꯤꯟꯕꯅꯦ ꯎꯒꯤ ꯐꯣꯔꯃꯨꯂꯥꯗ ꯄꯥꯟꯁꯤꯟꯕꯅꯦ ꯋꯥꯜꯗ
ꯅꯠꯇꯦ ꯃꯣꯏꯅ ꯑꯝꯌꯨꯝ ꯗꯅꯦꯕꯀꯣ
ꯎꯝ
ꯃꯅꯤꯡꯒꯤ ꯒꯦꯠ ꯑꯋꯥꯡꯒꯤ ꯒꯦꯠ ꯑꯝꯇ ꯍꯥꯡꯕꯤꯗ꯭ꯔꯦ ꯃꯃꯥꯡꯒꯤ ꯈꯛ ꯍꯥꯡꯉꯦ
ꯎꯝ
ꯃꯃꯥꯡꯒꯤꯗꯣ ꯈꯛ ꯍꯥꯡꯉꯕꯅꯤꯅ ꯃꯃꯥꯡꯗꯒꯤ ꯑꯥ ꯃꯅꯤꯡꯐꯧ ꯂꯪꯊꯕꯥꯜꯐꯧ ꯀꯣꯏꯔ ꯆꯠꯄꯗꯨꯗꯤ ꯀꯤꯂꯣꯃꯤꯇꯔ ꯇꯔ ꯑꯅꯤꯃꯨꯈꯥꯢ ꯍꯦꯟꯅ ꯂꯥꯞꯄꯦ
ꯑꯣ
ꯑꯗꯨꯗꯨꯒ ꯍꯟꯒꯠ ꯖꯟꯗ ꯌꯨꯝꯗꯒꯤ ꯑꯃꯨꯛ ꯂꯥꯛ ꯑꯃꯨꯛ ꯆꯠ ꯕꯁ ꯆꯦꯟꯗ꯭ꯔꯤꯉꯩꯗꯅ ꯍꯥꯏꯁꯦ ꯑꯗꯨ ꯇꯧꯕꯗꯗꯤ ꯑꯩꯗꯤ ꯂꯣꯏꯔꯦ ꯌꯨꯝ ꯌꯧꯕꯗꯗꯤ ꯇꯞ ꯇꯥꯔꯦ ꯂꯥꯏꯔꯤꯛ ꯂꯥꯏꯁꯨ ꯇꯧꯕ ꯉꯝꯗ꯭ꯔꯦ ꯑꯗꯗꯤ ꯃꯅꯤꯡꯒꯤ ꯒꯦꯠ ꯃꯣꯏꯅ ꯊꯤꯡꯖꯤꯜꯂ ꯊꯝꯕ ꯒꯦꯠꯇꯣ ꯑꯗꯣꯝꯗ ꯆꯠꯂꯒ ꯋꯥꯜꯒ ꯒꯦꯠꯀ ꯇꯥꯏꯅꯕꯗ ꯀꯥꯔꯒ ꯍꯣꯏ ꯀꯥꯔꯒ ꯁꯣꯝꯗ ꯀꯨꯝꯊ ꯑꯗꯨꯗꯤ ꯅꯛꯑꯦꯗꯅ
ꯅꯛꯑꯦ ꯅꯛꯑꯦ ꯑꯗꯨ ꯑꯣꯛꯇꯣ ꯂꯥꯏꯟꯗ ꯆꯠꯂꯝꯃꯤꯔꯕ ꯃꯇꯝꯗꯨ ꯒꯥꯔꯤ ꯃꯆꯥ ꯆꯠꯂꯤꯔꯕ
ꯂꯥꯏꯟꯗ ꯉꯥꯛꯇ ꯅꯤꯗ ꯑꯩꯈꯣꯏ ꯒꯥꯔꯤ ꯃꯆꯥꯒ ꯂꯩꯇꯦꯗ ꯂꯥꯏꯟꯗ ꯉꯥꯛꯇꯅꯤ ꯑꯗꯨꯅ ꯋꯥꯏ ꯍꯥꯢꯕ
ꯍꯧꯖꯤꯛꯀꯤ ꯂꯥꯡ ꯍꯧꯖꯤꯛꯀꯤ ꯂꯝꯕꯤꯗꯣ ꯀꯩꯅꯣ ꯇꯧꯗꯕꯅꯦꯕ ꯑꯣꯛꯇꯣ ꯐꯥꯎ ꯐꯖꯅ ꯆꯦꯟꯗꯕꯅꯦꯕ
ꯀꯦꯝ ꯆꯦꯟꯗꯤꯌꯦ ꯂꯥꯏꯟ ꯑꯝꯇ ꯆꯠꯇꯦ ꯂꯅꯥꯏꯒꯗꯤ ꯌꯥꯝ ꯆꯦꯜꯂꯦꯕ ꯏꯁꯥ ꯉꯝꯗꯕ ꯅꯨꯃꯤꯠꯇꯒ ꯇꯤ ꯃꯤ ꯒꯥꯔꯤ ꯑꯔꯥꯛꯄ ꯑꯃ ꯍꯦꯛꯇ ꯈꯥꯝꯔꯒ ꯃꯇꯦꯛ ꯃꯇꯦꯛ ꯃꯣꯏ ꯌꯥꯎꯔꯒ ꯍꯜꯂꯛꯏ ꯄꯣꯠꯅꯤꯗꯣ
ꯑꯁ ꯑꯗꯨꯗꯤ ꯌꯥꯝ ꯁꯥꯡꯅ ꯆꯠꯂꯝꯅꯤꯌꯦ ꯈꯣꯡꯅ
ꯆꯠꯂꯦ ꯑꯗꯨ ꯋꯥꯕꯒꯤꯅꯦ ꯈꯪꯕ꯭ꯔꯥ ꯈꯣꯡꯒ꯭ꯔꯥꯎ ꯁꯨꯡꯆꯦꯠ ꯁꯦꯠꯇꯕ ꯑꯩꯁꯦ ꯊꯋꯣꯢꯒꯤ ꯈꯣꯡꯒ꯭ꯔꯥꯎ ꯂꯩꯔꯒ ꯋꯥꯜ ꯀꯥꯜꯅꯤꯕꯅꯦ ꯃꯤ ꯁꯪꯍꯜꯂꯒ
ꯑꯗꯨꯏ ꯋꯥꯜꯗꯨꯗꯤ ꯅꯨꯡꯇꯤ ꯀꯥꯜꯂꯤꯅꯦ ꯑꯩꯈꯣꯏꯒꯤ ꯊꯣꯡꯖꯤꯟꯗ ꯂꯩꯔꯤꯅꯦ
ꯎꯝ
ꯑꯗꯨꯅꯤꯅꯦ ꯋꯥꯔꯝꯒꯅꯤ ꯑꯗꯨꯏ ꯂꯝꯕꯤꯗꯣ ꯑꯩꯁꯨ ꯍꯥꯟꯅ ꯈꯣꯡꯅ ꯑꯗꯨꯝ ꯆꯠꯄ ꯈꯪꯉꯦꯕ ꯑꯗꯨ ꯍꯦꯛ ꯃꯅꯥꯛꯇ ꯂꯩꯔꯤꯅꯦꯕ ꯑꯗꯨꯗ ꯂꯝꯕꯤꯗꯣ ꯑꯣꯇꯣ ꯅꯨꯡꯇꯣ ꯑꯝ ꯆꯦꯟꯗꯦ ꯑꯗꯩ ꯍꯛꯆꯥꯡꯒ ꯋꯥꯔꯀꯥꯟꯗꯗꯤ ꯅꯨꯡꯁꯥꯒ ꯁꯥꯒꯠꯂꯀꯥꯟꯗ ꯆꯠꯕꯗꯨꯗꯤ
ꯑꯩꯈꯣꯏ ꯗꯤꯄꯥꯔꯠꯃꯦꯟꯗꯨꯁꯨ ꯃꯅꯤꯡ ꯋꯥꯏꯗ ꯂꯩꯌꯦꯕꯀꯣ ꯃꯅꯤꯄꯨꯔꯤ ꯗꯤꯄꯥꯔꯠꯃꯦꯟꯗꯣ ꯑꯗꯨꯅ ꯍꯣꯏ ꯃꯅꯤꯄꯨꯔꯤ ꯃꯅꯤꯡꯂꯣꯝꯗꯒꯤ ꯃꯃꯥꯡ ꯂꯣꯝꯕ ꯑꯃꯨꯛ ꯑꯣꯏꯔ ꯃꯃꯥꯡꯗꯒꯤ ꯃꯅꯤꯡ ꯌꯧꯕ ꯑꯃꯨꯛ ꯑꯃꯨꯛ ꯆꯠ ꯆꯠꯇꯣꯏꯅꯦꯕ ꯌꯦꯗ꯭ꯔꯅꯤꯅ ꯑꯗꯨ ꯁꯛꯄꯨꯗꯤ ꯑꯅꯛꯄꯗꯨꯗ ꯁꯥꯠ ꯂꯥꯎꯅ ꯀꯥꯥꯟꯊꯣꯛꯑꯒ ꯆꯠꯄꯗꯨꯅ ꯅꯛꯑꯦꯗꯅ
ꯅꯦꯏ ꯑꯗꯨꯗꯩ ꯆꯠꯄꯗꯨꯗꯤ ꯃꯅꯤꯡꯂꯣꯝꯗ ꯎꯝ ꯃꯅꯤꯡꯒꯣꯝꯗ ꯃꯌꯥꯏ ꯂꯝꯕꯤ ꯇꯥ ꯃꯅꯤꯡꯔꯣꯝꯗ ꯆꯠꯄꯅ ꯐꯕ꯭ꯔꯥ ꯅꯠꯇꯔꯅ ꯁꯣꯝ ꯃꯃꯥꯥꯡꯔꯣꯝꯗ ꯆꯦꯄꯅ ꯐꯥꯕꯔꯥ ꯐꯕ꯭ꯔꯣ ꯑꯣ ꯑꯗꯨ ꯁꯥꯡꯗꯤ ꯁꯥꯡꯉꯤꯅꯦ ꯂꯝꯕꯤꯗꯨꯀꯣ
ꯅꯪ ꯗ ꯑꯗꯨꯤꯟ ꯇꯣꯏꯅꯤꯡ
ꯍꯣꯏ ꯑꯗꯣ ꯍꯥꯏꯗꯤ ꯒꯥꯔꯤ ꯒꯥꯔꯤ ꯆꯦꯟꯕ ꯂꯝꯕꯤ ꯐꯥꯎ ꯇꯥꯕꯗꯨꯗꯤ ꯂꯥꯞꯄꯦꯕ
ꯍꯣꯏ ꯆꯨꯝꯅ ꯃꯃꯥꯡꯂꯣꯝꯗꯒꯤ ꯃꯅꯤꯡꯔꯣꯝ ꯆꯠꯄꯗꯨꯗꯤ ꯌꯥꯝ ꯂꯥꯞꯄꯦ
ꯎꯝ ꯍꯣꯏ ꯑꯣꯛꯇꯀꯩ ꯒꯥꯔꯤ ꯎꯕꯕꯨꯗꯤ ꯅꯛꯆꯕ ꯋꯥꯈꯟꯕꯨꯗꯤ
ꯀꯩꯅꯣꯝꯒ ꯏꯃꯥꯟꯅꯕꯤ ꯑꯃꯒ ꯌꯥꯎꯔꯒ ꯏꯄꯥ ꯑꯃꯒ ꯌꯥꯎꯔꯒ ꯁꯨꯝ ꯋꯥꯔꯤ ꯁꯥꯟꯅ ꯁꯥꯟꯅ ꯆꯠꯈꯤꯕ ꯑꯣꯏꯗꯤ ꯈꯔ ꯐꯕ ꯑꯗꯨꯁꯨ ꯅꯠꯇꯕꯅꯦ ꯏꯊꯟꯗꯒ ꯆꯠꯄꯁꯤꯗꯗꯤ ꯃꯤꯅꯒ ꯍꯥꯏꯔꯝ ꯆꯠꯂꯤꯔ ꯆꯦꯜꯂꯤꯔꯣ ꯀ꯭ꯂꯥꯁ ꯊ ꯂꯣꯏꯔꯦ ꯑꯗꯩ ꯑꯗꯩ ꯅꯨꯃꯤꯠ ꯅꯨꯃꯤꯠꯀ ꯇꯥꯁꯜꯂꯛꯄꯒꯤ ꯈ ꯈꯔ ꯇꯧꯔꯛꯄꯗꯨꯔꯗꯤ ꯑꯗꯨꯝ ꯈꯪꯗꯦ
ꯌꯤꯕꯝ ꯌꯧꯅꯤꯡꯕꯗꯣ ꯑꯗꯨꯒꯤ ꯄꯥꯈꯠꯂꯒ ꯇꯧꯅꯤ
ꯌꯥꯥꯖꯅꯦ ꯇ